ꯍꯂ ꯇꯥꯕ꯭ꯔꯥ ꯅꯠ ꯏꯟꯇꯔꯅꯦꯠ ꯅꯨꯡꯉꯥꯏꯇꯕ ꯃꯥꯜꯂꯤꯦꯅꯦ
ꯍꯣꯏ ꯑꯗꯨꯝ ꯃꯊꯟꯇ ꯑꯗꯨꯝ ꯆꯠꯈꯔꯤꯅꯦ
ꯍ ꯃꯥꯅꯤ
ꯑꯩꯗꯤ ꯅꯪ ꯊꯕꯛꯒꯨꯝꯕ ꯂꯩꯕ꯭ꯔꯥ ꯅꯠꯇ꯭ꯔꯒ ꯑꯩꯅ ꯇꯥꯕ꯭ꯔꯣ ꯇꯥꯕ꯭ꯔꯣ ꯍꯥꯏꯕ ꯀꯥꯟꯗ ꯅꯪꯅ ꯁꯨꯛ ꯈꯨꯝ ꯈꯨꯝꯗꯕ
ꯑꯣ
ꯊꯕꯛ ꯑꯣ ꯊꯕꯛꯒꯨꯝꯕ ꯇꯧ ꯇꯧꯒꯗꯕ꯭ꯔꯥ ꯑꯩꯗꯤ ꯈꯜꯂꯕ
ꯑꯣ ꯑꯣ ꯖꯤꯛ ꯆꯥꯛ ꯢꯟꯁꯥꯡ ꯊꯣꯡꯈ꯭ꯔꯁꯤꯔꯥ ꯍꯥꯏꯅ ꯑꯗꯨꯝ ꯈꯟꯕ
ꯑꯣ ꯍꯣꯏ ꯄꯨꯡ ꯃꯉꯥ ꯃꯈꯥꯏꯗꯤ ꯍꯦꯜꯂꯦꯅꯦ
ꯍꯣꯏ ꯇꯞꯅ ꯊꯣꯡꯅꯁꯨ ꯌꯥꯗꯤ ꯌꯥꯏꯗ
ꯍꯣꯏ ꯉꯥꯏꯍꯥꯛ ꯂꯩꯔꯒ ꯊꯣꯡꯁꯦ
ꯍꯣꯏ ꯍꯣꯏ ꯌꯥꯏꯑꯦ ꯀꯥꯏꯗꯦ ꯀꯥꯏꯗꯦ
ꯎꯝ
ꯑꯩꯒꯤ ꯀ꯭ꯔꯤ ꯀꯔꯤ ꯃꯈꯣꯟ ꯇꯥꯕ꯭ꯔꯣ
ꯇꯥꯗ
ꯇꯥꯗꯦ
ꯎꯝ
ꯑꯣ ꯐꯥꯏꯅꯦꯍꯦ
ꯎꯝ
ꯇꯟꯇꯔꯅꯦꯠ ꯐꯠꯇꯦꯕ ꯃꯥꯜꯂꯤꯗꯀꯣ
ꯍꯣꯏ ꯑꯗꯨ ꯑꯣꯏꯔꯝꯃꯅꯤ ꯅꯪ ꯑꯩꯅ ꯇꯥꯕ꯭ꯔꯣ ꯅꯦꯠ ꯅꯨꯡꯉꯥꯏꯇꯕ꯭ꯔꯣ ꯑꯗꯨꯝ ꯍꯥꯏꯔꯒ ꯅꯪꯗꯤ ꯁꯨꯛ ꯈꯨꯝꯒꯨꯝꯗꯕ ꯑꯩꯅ ꯀꯩꯒꯤꯔꯥ ꯌꯦꯡꯂꯒ ꯃꯊꯟꯇ ꯃꯨꯠꯈꯔꯦ
ꯑꯣ
ꯃꯊꯟꯇ ꯃꯨꯠꯈ꯭ꯔꯦ ꯑꯗꯨꯅ ꯑꯩ ꯑꯗꯨꯝ
ꯇꯣꯛꯈ꯭ꯔꯕꯅꯦ
ꯇꯣꯛꯈ꯭ꯔꯕꯅꯦ ꯑꯩ ꯅꯪ ꯑꯩ ꯀꯣꯜ ꯑꯃꯨꯛ ꯇꯧ ꯇꯧꯁꯦꯅ ꯈꯜꯂꯨꯕ ꯑꯗꯨꯅ ꯅꯪ ꯅꯦꯠꯅꯔꯥ ꯈꯪꯗꯦ ꯑꯩ ꯑꯃꯨꯛ ꯍꯟ ꯑꯩ ꯇꯧꯋꯦ ꯈꯜꯂꯒ ꯅꯪ ꯑꯃꯨꯛ ꯇꯧꯔꯛꯑꯦ
ꯑꯣꯈꯦ
ꯎꯝ ꯅꯪ ꯈꯨꯟꯗ ꯆꯠꯀꯅꯤ ꯍꯥꯏꯕꯗꯣ ꯑꯩꯗꯤ ꯅꯪ ꯆꯠꯂꯗꯤ ꯑꯁ ꯀꯨꯏꯅ ꯆꯠꯀꯅꯨ ꯍꯥꯏꯒꯅꯤꯅꯦꯗ ꯑꯩ ꯂꯩꯕ ꯅꯨꯡꯉꯥꯏꯗꯦꯍꯦ
ꯍꯣꯏꯗꯥ ꯍꯣꯢꯗꯥ ꯍꯣꯢꯗꯥ ꯀꯨꯏꯅ ꯆꯠꯂꯦꯗ
ꯎꯝ
ꯑꯩꯒꯤ ꯅꯨꯄꯥꯅꯁꯨ ꯀꯨꯏꯅ ꯆꯥꯍꯜꯂꯣꯏ
ꯎꯝ
ꯍꯞꯇꯥ ꯑꯃꯒꯨꯝꯕ ꯈꯛꯇ ꯂꯩꯔꯒ ꯂꯥꯛꯑꯣ ꯍꯥꯏꯌꯦ
ꯑꯣ ꯅꯪꯒꯤ ꯅꯨꯄꯥꯅ
ꯍꯣꯏ ꯃꯊꯟꯇ ꯂꯩꯕ ꯅꯨꯡꯉꯥꯏꯇꯦ ꯍꯥꯢꯌꯦ ꯃꯥꯁꯨ
ꯍꯣꯏꯅꯦ ꯅꯨꯡꯉꯥꯏꯔꯣꯏꯅꯦ ꯅꯪꯗꯤ ꯑꯗꯨꯝ ꯆꯠꯂꯨꯁꯨ ꯅꯨꯡꯉꯥꯏ ꯀꯩ ꯍꯥꯏꯁꯤꯔꯥ ꯋꯥꯈꯟ ꯑꯥ ꯋꯥꯕ ꯂꯩꯔꯣꯏ ꯑꯩ ꯅꯪꯒꯤ ꯅꯨꯄꯥꯗꯤ ꯌꯥꯝ ꯒ꯭ꯌꯥꯟ ꯇꯥꯌꯦꯅ ꯑꯩꯗꯤ ꯃꯥꯕꯨ ꯊꯥꯗꯣꯛꯔꯒ ꯑꯩ ꯃꯥꯕꯨ ꯃꯊꯟꯇ ꯂꯩꯍꯧꯔꯒ ꯑꯩ ꯆꯠꯂꯗꯤ ꯀꯔꯤ ꯇꯧꯁꯤꯔꯥ ꯀꯔꯤ ꯀꯔꯤ ꯀꯔꯝꯃꯥꯏꯅ ꯂꯩꯒꯗꯔꯥ ꯑꯗꯨꯝ ꯈꯥꯟꯂꯒ ꯆꯠꯄꯁꯨ ꯇꯜꯂꯤꯗ
ꯀ꯭ꯔꯤꯁꯨ ꯇꯧꯔꯣꯏꯗ
ꯃꯥꯒ ꯄꯨꯟꯅ ꯆꯠꯂꯗꯤ ꯐꯒ ꯐꯔꯦ ꯑꯗꯨ ꯅꯠꯇ꯭ꯔꯒ ꯏꯊꯟꯇ ꯆꯠꯄꯗꯣ ꯑꯩꯁ ꯆꯠꯂꯦ ꯆꯠꯁꯨ ꯆꯠꯅꯤꯡꯉ ꯑꯦ ꯑꯗꯨ ꯑꯣꯏꯔꯁꯨ ꯑꯁ ꯑꯩ ꯗꯗꯥꯗꯤ ꯌꯥꯝ ꯐꯌꯦꯅ ꯃꯥꯗꯤ ꯌꯥꯝ ꯒ꯭ꯌꯥꯟ ꯇꯥꯈ꯭ꯔꯦ ꯑꯁꯤ ꯑꯁꯤ ꯇꯧꯔꯗꯤ ꯐꯔꯦ ꯁꯤ ꯇꯧꯗ꯭ꯔ ꯇꯧꯔꯗꯤ ꯐꯠꯇꯦ ꯍꯥꯏ
ꯂꯥꯏ ꯃꯈꯣꯡꯗꯀꯣ
ꯍꯣꯏ
ꯉꯁꯤꯁꯨ ꯂꯥꯏꯃꯈꯣꯡꯗ ꯀꯨꯀꯤ ꯑꯩꯈꯣꯏꯅꯩ ꯃꯩꯇꯩ ꯑꯩꯈꯣꯏꯒꯤ ꯌꯨꯝ ꯃꯩ ꯊꯥꯏ ꯍꯥꯏꯌꯦ
ꯍꯣꯏꯅꯦ ꯑꯩꯁꯨ ꯑꯦꯕꯤꯗ ꯌꯦꯡꯂꯡꯒ ꯑꯁ ꯀꯩꯒꯤ ꯅꯣꯅꯦ ꯈꯜꯂꯒ ꯅꯨꯡꯉꯥꯏꯇꯦꯅꯦ ꯑꯗꯨꯒꯨꯝꯕ ꯏꯔꯥꯡꯁꯦ ꯌꯥꯝ ꯐꯠꯇꯦ ꯍꯧꯖꯤꯛꯀꯥꯟ
ꯃꯥꯅꯦ
ꯑꯗꯣ ꯑꯗꯨꯝ ꯏꯔꯥꯡ ꯍꯧꯔꯗꯤ ꯅꯣꯏ ꯈꯨꯟꯗꯁꯨ ꯆꯠꯄ ꯅꯨꯡꯉꯥꯏꯔꯣꯏꯍꯦ
ꯍꯣꯏ ꯏꯔꯥꯡ ꯂꯩꯔꯗꯤ ꯌꯥꯔꯣꯏ
ꯑꯣ ꯅꯣꯏ ꯈꯣꯟꯗꯁꯨ ꯀꯣꯀꯤ ꯅꯛꯄꯅꯤꯅꯀꯣ
ꯍꯣꯏ ꯌꯥꯝꯅꯗꯤ ꯅꯛꯄꯗꯤ ꯅꯠꯇꯦ ꯑꯗꯨꯕꯨꯀꯣ
ꯎꯝ
ꯑꯣ ꯍꯣꯏ ꯈꯪꯗꯦ ꯈꯠꯅ ꯅꯤꯡꯃꯟꯕꯒꯤ ꯀꯔꯤ ꯇꯧꯕ꯭ꯔꯥ
ꯎꯝ ꯑꯗꯨꯅꯦ ꯌꯥꯝ ꯈꯠꯅꯅꯤꯡꯕ ꯃꯥꯜꯂꯦ
ꯑꯣ
ꯐꯠꯇꯕ ꯁꯥꯡꯗꯣ
ꯎꯝ ꯀꯔꯤ ꯃꯀꯣꯟ ꯇꯥꯕ꯭ꯔꯥ
ꯈꯪꯗꯦ ꯀꯥꯏ ꯃꯈꯣꯟ ꯑꯃꯗꯤ ꯇꯥꯏ
ꯑꯣ
ꯎꯝ ꯅꯪ ꯊꯕꯛꯒꯨꯝꯕ ꯇꯧꯕ꯭ꯔꯥ
ꯆꯥꯛ ꯌꯦꯟꯁꯥꯡ ꯊꯣꯡꯒꯦ ꯇꯧꯔꯒ ꯂꯩꯌꯦ
ꯑꯣ
ꯑꯗꯨꯕꯨ ꯅꯪꯗꯤ ꯑꯗꯨꯝ ꯂꯩꯎꯀ‌ꯣ
ꯍꯣꯏ ꯍꯣꯏ ꯀꯥꯏꯗꯦ ꯀꯥꯏꯗꯦ
ꯎꯝ ꯍꯥꯏꯗꯤ ꯀꯣ
ꯎꯝ
ꯅꯋꯥꯛ ꯅꯦꯠꯋꯥꯛ ꯌꯥꯔꯣꯏ
ꯍꯣꯏ ꯅ‌ꯦꯠꯋꯥꯛ ꯐꯠꯇꯕꯅꯤꯅꯀꯣ
ꯎꯝ
ꯎꯝ ꯌꯥꯗꯅꯦ ꯁꯪꯗꯦ ꯃꯅꯤꯄꯨꯔꯗ ꯍꯥꯥ
ꯅꯨꯄꯤ ꯃꯆꯥꯗꯣ ꯉꯁꯤ ꯀꯥꯏ ꯆꯠꯈ꯭ꯔꯕ꯭ꯔꯥ ꯎꯗ‌ꯦꯅꯦ
ꯈꯪ ꯐꯃꯨꯡꯗ ꯂꯩꯔꯝꯃꯅꯦ
ꯇꯤꯚꯤ ꯌꯦꯡꯕ꯭ꯔꯥ
ꯈꯪꯗꯦ ꯇꯤꯚꯤ ꯌꯦꯡꯕ꯭ꯔꯥ ꯀꯔꯤ ꯇꯧꯕ꯭ꯔꯥ
ꯎꯝ
ꯑꯩꯁꯨ ꯎꯗꯦ ꯎ ꯉꯁꯥꯏꯗꯦ ꯃꯆꯦꯒ ꯂꯩꯃꯤꯟꯅꯕ ꯎꯔ ꯌꯥ ꯍꯧꯖꯤꯛꯇꯤ ꯈꯪꯗꯦ ꯑꯩꯁꯨ ꯊꯣꯛꯇꯕꯅꯤꯅꯀꯣ
ꯎꯝ
ꯈꯪꯗꯦ
ꯑꯁ ꯁꯥꯝꯃꯟꯕꯒꯤ ꯂꯣꯏꯔꯦꯗ ꯁꯤꯂꯣꯝꯗꯗꯤ
ꯍꯣꯏ ꯌꯥꯝ ꯁꯥꯏ ꯑꯩꯁꯨ ꯔꯨꯝꯗꯒꯤ ꯊꯣꯛꯇꯦ ꯐꯃꯨꯡꯗꯒꯤ ꯑꯗꯨꯝ ꯂꯩꯔꯒ ꯂꯩꯕꯅꯦ ꯁꯥꯕꯒꯤꯀꯣ
ꯑꯩꯅꯀꯣ ꯅꯪꯒꯤ ꯊꯥꯗꯥ ꯑꯉ‌ꯣꯟꯗ ꯅꯍꯪ ꯍꯧꯖꯤꯛꯀꯥꯟꯗꯤ ꯊꯨꯝꯕꯒꯨꯝꯕ ꯆꯥꯔꯅꯨꯀꯣ ꯅꯪꯒꯤ ꯁꯨꯒꯔꯗꯨ ꯌꯥꯔꯣꯏ ꯍꯥꯏꯔꯒꯦ ꯃꯥꯅ ꯀ꯭ꯔꯦ ꯍꯥꯏꯕ꯭ꯔꯥ ꯈꯪꯕ꯭ꯔꯥ
ꯎꯝ
ꯃꯥ ꯑꯩꯈꯣꯏꯒꯤ ꯐ꯭ꯔꯤꯖꯇ ꯑꯥꯏꯁ ꯀ꯭ꯔꯤꯝ ꯂꯩ ꯍꯥꯏꯕꯀꯣ
ꯑ
ꯑꯗꯨꯗ ꯃꯥꯟꯅ ꯀ꯭ꯔꯤ ꯍꯥꯏꯕ꯭ꯔꯥ ꯈꯪ꯭ꯕꯔꯥ ꯉꯥꯏꯈꯣ ꯑꯩ ꯆꯥꯗꯤ ꯆꯥꯂꯔꯣꯏ ꯑꯗꯨꯕꯨ ꯑꯁꯤꯒꯤ ꯑꯥꯏꯁ ꯀ꯭ꯔꯤꯝ ꯍꯥꯟꯅ ꯂꯣꯏ
ꯑꯣ
ꯑꯥꯏꯁ ꯀ꯭ꯔꯤꯝ ꯑꯥꯏꯁ ꯀ꯭ꯔꯤꯝ ꯂꯩꯕ ꯀꯥꯟꯗꯒꯤ ꯀꯨꯏ ꯁꯥꯔꯔꯣꯏꯌꯦ
ꯑꯣ ꯑꯥꯏꯁꯀ꯭ꯔꯤꯝ ꯂꯩꯕ꯭ꯔꯥ
ꯑꯥꯏꯁ ꯀ꯭ꯔꯤꯝ ꯂꯩꯌꯦ ꯐ꯭ꯔꯤꯖꯇ ꯅꯪ ꯈꯪꯗꯦ
ꯑꯩ ꯈꯪꯗꯦꯅꯦ
ꯑꯩꯌꯣ ꯂꯣꯏꯔꯦꯗ
ꯑꯣ ꯍꯣꯔꯦꯟ ꯂꯥꯛꯂꯒ ꯆꯥꯒꯦ ꯑꯩ
ꯎꯝ ꯎꯝ ꯆꯥꯔꯣ ꯑꯩꯅ ꯅꯪꯒꯤꯁꯤꯗꯕꯣ ꯅꯪꯗꯤ ꯁꯨꯒꯔꯁꯨ ꯂꯩꯔꯦ ꯑꯥꯏꯁ ꯀ꯭ꯔꯤꯝꯁꯨ ꯇꯥꯠ ꯊꯨꯝꯕ ꯈꯛꯇ ꯆꯥꯔꯒ ꯂꯩꯌꯦ ꯍꯥꯏꯅ ꯆꯥꯏꯕꯤꯕ
ꯑꯧ
ꯑꯗꯒꯤ ꯃꯥꯗꯣ ꯑꯥꯏꯁ ꯀ꯭ꯔꯤꯝ ꯑꯁꯤꯒꯤ ꯑꯥꯏꯁ ꯀ꯭ꯔꯤꯝ ꯆꯥꯕ ꯂꯣꯏꯔꯗꯤ ꯑꯩ ꯆꯥꯗꯔꯣꯏ ꯍꯥꯏꯕ ꯁꯥꯏꯅꯦ
ꯍꯥꯥ
ꯑꯗꯨꯒ ꯑꯩꯅꯀꯣ
ꯎꯝ
ꯄꯥꯎꯉꯟꯗ ꯑꯄꯥ ꯅꯪꯒꯤ ꯑ ꯑꯄꯥ ꯅꯪꯁꯨ ꯑ ꯗꯥꯏ ꯃꯥꯏ ꯑ ꯊꯨꯝꯕ ꯈꯣꯏꯗꯧ
ꯑꯥ
ꯌꯥꯏ
ꯃꯥꯁꯨ ꯊꯨꯝꯕ ꯆꯥꯅꯤꯡꯕ ꯃꯥꯜꯂꯦꯀꯣ
ꯑꯩꯅꯀꯣ ꯅꯪꯒꯤꯗꯨꯗꯉꯣꯟꯅ ꯆꯩꯈꯤꯕ ꯅꯪꯗꯤ ꯏꯄꯥꯁꯨ ꯁꯨꯒ ꯂꯩꯌꯦꯅ ꯈꯪ ꯈꯪꯉꯒ ꯏꯐꯥꯒꯤꯗꯃꯛ ꯃꯔꯤꯟꯗꯥ ꯑꯩꯈꯣꯏ ꯊꯨꯝꯕꯈꯣꯏ ꯈꯛꯇ ꯂꯧꯕꯤꯌꯦꯅꯦ ꯑꯩꯅ ꯆꯥꯏꯕꯤꯕꯀꯣ
ꯑ
ꯑꯗꯨꯗꯒꯤ ꯃꯥꯗ ꯀꯔꯤ ꯍꯦꯕ ꯑꯃ꯭ꯔꯥ ꯑꯩꯅ ꯅꯪꯅ ꯑꯩꯈꯣꯏ ꯃꯤ ꯃꯤ ꯑꯃ ꯑꯣꯏꯕꯅꯤꯅꯀꯣ
ꯎꯝ
ꯃꯥꯥ ꯑꯣꯏꯕꯅꯤꯅ ꯆꯥꯅꯤꯡꯕꯁꯨ ꯂꯩꯒꯅꯤ ꯊꯥꯛꯅꯤꯡꯕꯁꯨ ꯂꯩꯒꯅꯤ ꯑꯗꯨꯕꯨ ꯀꯣꯟꯇ꯭ꯔꯣꯜ ꯇꯧꯒꯦꯗꯧꯕꯅꯤꯅꯦ ꯃꯈꯣꯏꯅ ꯊꯥꯛꯅꯤꯡꯉꯦ ꯆꯥꯅꯤꯡꯉꯦ ꯍꯥꯏꯔꯒꯁꯨ ꯈꯖꯤꯛ ꯍꯣꯏ ꯊꯥꯛꯅꯤꯡꯕ ꯃꯇꯝꯗ ꯈꯖꯤꯛ ꯈꯖꯤꯛ ꯊꯥꯛꯅꯤꯡꯉꯥꯏꯒꯨꯝꯕ ꯂꯧꯕꯤꯔꯗꯤ ꯌꯥꯏ ꯅꯪꯒꯤ ꯕꯨꯠꯇꯣ ꯑꯅꯤ ꯑꯅꯤ ꯂꯧꯕꯒ ꯅꯪꯗꯤ ꯅꯪꯗꯤ ꯄꯣꯊꯣꯛ ꯑꯅꯤ ꯑꯅꯤ ꯂꯧꯕꯤꯅꯦ ꯗꯨꯒꯥꯀꯣ ꯑꯩꯅꯥꯀꯣ
ꯑ ꯑ ꯑꯗꯨꯗꯤ ꯑꯩ ꯉꯁꯤꯗꯒꯤꯗꯤ ꯂꯧꯔꯔꯣꯏ ꯍꯌꯦ ꯑꯩꯅ ꯂꯧꯕꯤꯅꯤꯡꯉꯗꯤ ꯍꯣꯏ ꯃꯊꯛꯅꯤꯡꯕ ꯃꯇꯝꯗꯕꯨ ꯑꯄꯤꯛꯕꯒꯨꯝꯕ ꯀꯣ ꯊꯛꯍꯜꯂꯒ ꯇꯣꯛꯥꯟꯗꯤ ꯑꯅꯤ ꯑꯅꯤ ꯂꯧꯕꯤꯌꯦ ꯑꯗꯨꯣ ꯄꯥꯎꯗꯤ ꯑꯗꯨꯝ ꯊꯥꯔꯒ ꯂꯩꯑꯌꯦ ꯍꯥꯏꯅ ꯍꯥꯏ
ꯍꯥꯏꯅꯦ ꯑꯗꯨꯅꯤ ꯅꯨꯡꯁꯤꯌꯦ ꯍꯥꯏꯕꯒꯤ ꯆꯥꯡꯗ ꯊꯛꯅꯤꯡ ꯊꯛꯅꯤꯡ ꯅꯨꯄꯥꯁꯦ ꯊꯛꯅꯤꯡꯕꯅꯤꯅ
ꯎꯝ ꯃꯥꯅꯦ ꯑꯩꯈꯣꯏ ꯍꯣꯏ ꯃꯥꯅꯦ
ꯋꯥꯕ ꯌꯥꯗꯦ ꯍꯥꯏꯔꯁꯨ ꯌꯥꯝ ꯆꯥꯅꯤꯡꯉꯦ ꯎꯝ
ꯆꯥꯅꯤꯡ ꯊꯥꯅꯤꯡꯉꯦ ꯃꯤ ꯂꯣꯏꯅ ꯆꯥꯅꯤꯡ ꯊꯥꯅꯤꯡꯉꯅꯦ ꯑꯗꯨꯕꯨ ꯀꯨꯟꯇ꯭ꯔꯣꯜ ꯇꯧꯒꯦ ꯇꯧꯕꯅꯤꯗ ꯀꯣ ꯆꯥꯅꯤꯡ ꯊꯛꯅꯤꯡꯉꯦ ꯅꯨꯡꯁꯤꯌꯦ ꯍꯥꯏꯔꯒ ꯄꯤꯕ ꯀꯥꯟꯗꯒꯤ ꯁꯣꯏꯕ ꯊꯣꯛꯄꯗꯤ ꯀꯔꯤ
ꯍꯣꯏ ꯍꯣꯏ ꯉꯥꯁꯨ ꯍꯥꯏꯕꯅꯦ
ꯎꯝ ꯎꯝ
ꯍꯥꯏꯕꯅꯦ ꯎꯝ ꯅꯣꯏ ꯁꯤ ꯑꯉꯥꯡꯅꯦ ꯑꯁꯤꯒꯨꯝꯕꯨ ꯗꯥꯏꯕꯤꯇꯤꯁꯇꯣ
ꯎꯝ
ꯁꯨꯒꯔꯗꯤ ꯎꯝ ꯊꯣꯛꯅꯅꯤꯡꯉꯥꯏ ꯇꯧꯀꯣ ꯍꯥꯏ
ꯑꯣ
ꯈꯣꯏꯗꯤ ꯑꯗꯨꯝ ꯌꯥꯗ꯭ꯔꯦ ꯂꯩꯕꯒꯤ ꯅꯣꯏꯗꯤ? ꯐꯖꯅ ꯀꯟꯇ꯭ꯔꯣꯜ ꯇꯧ ꯋꯦ ꯍꯥꯏ
ꯎꯝ
ꯑꯄꯥꯎꯕꯁꯨ ꯑꯣꯏꯅ ꯊꯛꯅꯩꯁꯦ ꯍꯥꯏꯔꯒ ꯌꯥꯍꯩꯗ
ꯎꯝ
ꯃꯥ ꯊꯝꯅꯤꯡꯕꯒꯤ ꯌꯥꯏꯗ ꯍꯥꯏꯕ ꯁꯥꯏ꯫
ꯖꯥꯠ- ꯖꯥꯠꯅꯤ
ꯖꯥꯠ - ꯖꯥꯠ ꯉꯥꯛꯇꯅꯦ꯫
ꯉꯁꯤꯗꯤ ꯑꯣꯛꯁ ꯍꯣꯏ ꯇꯥꯌꯦ꯫ ꯉꯁꯤꯗꯤ ꯑꯣꯛꯁꯥꯒ ꯑ ꯀꯔꯤ ꯍꯥꯏꯕ꯭ꯔꯥ ꯍꯋꯥꯏꯖꯥꯔ ꯊꯣꯡꯕ ꯇꯥꯔꯦ
ꯑ
ꯆꯥꯗꯕ ꯀꯨꯏꯈ꯭ꯔꯦ ꯎꯝ ꯈꯪꯗꯦ ꯍꯧꯖꯤꯛꯀꯟ
ꯎꯝ
ꯍꯥꯎꯔꯝꯒꯅꯤ ꯍꯥꯎꯔꯝꯒꯅꯤ
ꯎꯝ
ꯅꯪꯗꯤ ꯆꯥꯛ ꯏꯟꯁꯥꯡ ꯊꯣꯡꯕ ꯌꯥꯝ ꯍꯩꯌꯦ ꯅꯪꯒꯤ ꯈꯨꯠꯇꯤ ꯌꯥꯝ ꯍꯥꯎꯋꯦ꯫
ꯑꯩꯁ ꯀꯗꯥꯏꯗꯒꯤꯔ ꯑꯣꯏꯗꯕ ꯋꯥ
ꯑꯁꯦꯡꯕꯅꯦ
ꯂꯣꯏꯔꯦꯗ ꯑꯗꯨꯝ ꯍꯥꯏꯒꯅꯨꯗ ꯃꯁꯥ ꯃꯁꯥꯒꯤ ꯏꯁꯇꯥꯏꯜꯅꯤꯅꯦ꯫
ꯎꯝ ꯍꯥꯏꯔꯤꯁ ꯑꯩꯅ ꯑꯗꯨꯝ ꯍꯥꯏꯕ ꯑꯁ ꯃꯤꯒꯤꯗꯤ ꯈꯪꯗ꯭ꯔꯦ ꯑꯩꯒꯤꯗꯤ ꯑꯩ ꯊꯣꯡꯕꯅ ꯑꯩꯗꯤ ꯑꯗꯨꯝ ꯍꯥꯎꯋꯦ ꯍꯥꯎꯗ꯭ꯔꯁꯨ ꯀ ꯑꯗꯨ ꯍꯥꯏꯥꯏꯕꯅꯦ ꯎꯥꯏ ꯂꯩ
ꯍꯥꯎꯋꯦꯗ ꯅꯪꯅ ꯊꯣꯡ ꯃꯈꯈꯣꯏꯁꯨ ꯍꯥꯎꯋꯦꯗ ꯗꯔꯤ ꯍꯥꯎ ꯇꯒꯅꯤ
ꯎꯄꯥꯏ ꯂꯩꯇꯦꯗꯅ ꯑꯗꯨꯝ ꯍꯥꯏꯕꯅꯦ ꯑꯩꯗꯤ
ꯍꯥꯎꯣꯏꯗ ꯀꯔꯤ ꯍꯥꯎ ꯇꯗꯅꯤ
ꯃꯤꯗꯤ ꯎ ꯃꯤꯕꯨ ꯍꯥꯎꯅꯤꯉꯥꯏ ꯊꯣꯡꯕꯅꯤ ꯅꯪꯗꯤ ꯅ ꯊꯟꯗ ꯍ ꯏ ꯊꯧꯔꯗꯤ ꯀꯔꯤ ꯀꯗꯥꯗꯤꯒ
ꯑ ꯑ ꯈꯪꯗꯦ ꯑꯩꯗꯤ ꯑꯩꯅ ꯊꯣꯡꯅ ꯑꯩꯉꯣꯟꯗꯗꯤ ꯑꯗꯨꯝ ꯍꯥꯎꯋꯤꯗ ꯑꯩꯒꯤ ꯑꯩꯒꯤ ꯏꯁꯇꯥꯏꯜ ꯑꯗꯨ ꯅꯣꯛꯔꯒꯥ ꯂꯩꯕꯅꯦ ꯎꯝ
ꯑꯩ ꯁꯃꯟ ꯕꯒꯤ ꯈꯪꯗ꯭ꯔꯦ꯫
ꯍꯣꯏ ꯃꯩꯁꯨ ꯂꯥꯛꯇ꯭ꯔꯦ
ꯑꯣ
ꯐꯦꯟ ꯊꯥꯔꯁꯨ ꯌꯥꯗꯦꯅꯦ ꯌꯥꯝ ꯁꯥꯏꯅꯦ